ꯍꯜꯂꯣ ꯇꯥꯕ꯭ꯔꯣ ꯇꯥꯕ꯭ꯔꯣ
ꯇꯥꯏꯌꯦ ꯅꯪ ꯇꯣꯄꯤꯛꯁꯨ ꯍꯥꯏꯔꯛꯇꯦ ꯊꯕꯛ ꯇꯧꯔꯤꯅꯦ ꯊꯕꯛ ꯇꯧꯔꯤꯌꯦ
ꯀꯩ ꯌꯦꯟꯖꯥꯡ ꯆꯥꯔꯒꯦ
ꯉꯁꯤꯗꯤ ꯉꯥ ꯊꯣꯡꯕ ꯆꯥꯏ ꯉꯥ ꯊꯣꯡꯕ ꯆꯥꯏꯌꯦ
ꯅꯪ ꯊꯣꯡꯉꯤꯔꯣ
ꯊꯣꯡꯏꯅꯦ
ꯎꯝ ꯀꯩꯅꯣ ꯉꯥ ꯊꯣꯡꯕꯁꯤꯕꯨ ꯃꯈꯟ ꯃꯈꯟ ꯂꯩꯕ꯭ꯔꯣ
ꯂꯩꯌꯦ
ꯑꯣ ꯀꯔꯝꯕ ꯈꯨꯊꯣꯡꯅꯣ ꯊꯣꯡꯉꯤꯁꯦ
ꯉꯥ ꯇꯥꯎꯔꯒ ꯊꯣꯡꯉꯦ
ꯑꯣ ꯉꯥ ꯇꯥꯎꯔꯒ ꯊꯣꯡꯕ ꯀꯃꯥꯏꯅ ꯊꯣꯡꯒꯦ ꯉꯥ ꯑꯣ ꯑꯍꯦꯂꯥ ꯍꯥꯏꯗꯤ ꯉꯥ ꯀꯧꯇꯥꯗꯣ
ꯑꯁ
ꯅꯣꯛꯀꯅꯣ ꯍꯥꯏꯕ ꯀꯩꯅꯣ ꯅꯪ ꯇꯧꯏꯗꯨꯕꯣ
ꯉꯥ ꯀꯧꯇꯥ ꯅꯠꯗꯦꯗ ꯑꯩꯍꯦꯂꯥꯅꯅꯦ ꯑꯗꯨꯝ ꯆꯤꯛꯀꯟ ꯁꯦꯟꯇꯔ ꯑ ꯀꯩꯅꯣ ꯐꯤꯁ ꯁꯦꯟꯇꯔꯗ ꯌꯥꯎꯕꯅꯦ ꯑꯗꯨꯝ ꯑꯍꯦꯂꯥ
ꯎꯝ ꯀꯃꯥꯏ ꯊꯣꯡꯒꯦꯕ
ꯇꯥꯎꯔꯒ ꯊꯣꯡꯉꯦ ꯃꯣꯏꯅ ꯑꯇꯥꯎꯕꯒꯤ ꯄꯤꯁꯇ ꯑꯗꯨꯝ ꯀꯛꯂꯛꯀꯅꯦꯕ ꯑꯍꯦꯂꯥꯗꯤ ꯇꯥꯎꯔꯒ ꯑꯣꯏꯅ ꯊꯣꯡꯅꯩꯑꯕ ꯇꯣꯏꯅ ꯊꯣꯡꯅꯗꯦꯕ
ꯑꯩꯍꯦꯂꯥꯅ ꯉꯥ ꯀꯧꯇꯥ ꯑꯃ ꯂꯩꯗꯥꯏꯅꯦ
ꯑ ꯑ ꯂꯩ
ꯑꯗꯨꯅꯦ ꯌꯥꯌꯦꯁꯦ
ꯑꯝ
ꯑꯗ ꯅꯪ ꯀꯃꯥꯏꯅ ꯊꯣꯡꯒꯦꯕ ꯈꯨꯊꯣꯡꯗꯣ ꯃꯋꯣꯡꯗꯣ ꯑꯝꯇ ꯍꯥꯏꯔꯛꯎꯗꯅ
ꯑꯣ ꯑꯍꯦꯂꯥ ꯁꯤꯗꯤꯅꯦ ꯇꯥꯎꯕꯗ ꯌꯥꯝ ꯄꯣꯛꯈꯥꯏꯑꯦꯕ ꯃꯈꯣꯡ ꯈꯨꯝꯗ꯭ꯔꯗꯤ ꯌꯥꯗꯦꯕ ꯃꯥꯗꯤ ꯃꯀꯨꯗꯣ ꯈꯪꯗꯦ ꯄꯣꯛ ꯄꯣꯛ ꯄꯣꯛ ꯊꯥꯎ ꯌꯥꯝ ꯄꯣꯛꯈꯥꯏꯕ ꯇꯥꯎꯔꯒ ꯇꯥꯎꯔꯦ ꯇꯥꯎ ꯇꯥꯎꯔꯒ ꯇꯤꯜꯍꯧ ꯆꯅꯝ ꯑꯗꯨꯝ ꯉꯥ ꯊꯣꯡꯕ ꯑꯗꯨꯝ ꯑꯇꯩ ꯊꯣꯡꯅꯩ ꯁꯨꯃꯥꯏꯅ ꯇꯤꯜꯍꯧ ꯆꯅꯝ ꯉꯧ ꯉꯧꯔꯒ ꯊꯣꯡꯉꯒ ꯑꯥꯂꯨ ꯍꯥꯞꯅꯤꯡꯉꯒꯅ ꯑꯂꯨ ꯍꯥꯞꯄꯦ ꯈꯥꯃꯦꯟ ꯑꯁꯤꯟꯕ ꯍꯥꯞꯄꯦ ꯑꯗꯨꯒ ꯉꯥꯗꯣ ꯍꯥꯞꯆꯤꯜꯂꯒ ꯃꯍꯤ ꯈꯔ ꯂꯥꯡꯅ ꯊꯣꯡꯕꯩ ꯋꯥꯅꯤꯗ
ꯑꯣ ꯑꯍ ꯍꯧꯖꯤꯛ ꯑꯩꯈꯣꯏ ꯍꯋꯥꯏ ꯊꯣꯡꯉꯦ ꯈꯣꯏꯗꯤ ꯍꯥꯎꯇꯕ ꯍꯋꯥꯏ
ꯀꯩ ꯌꯥꯒꯦ
ꯎꯝ ꯍꯋꯥꯏꯒ ꯀꯥꯡꯃꯦꯠꯀ ꯇꯧꯔꯦ
ꯑꯣ ꯃꯅꯥ ꯃꯁꯤꯡ ꯀꯣꯠꯇ꯭ꯔꯦ
ꯑꯥ ꯃꯅꯥ ꯃꯁꯤꯡ ꯀꯣꯠꯇ꯭ꯔꯦ ꯃꯅꯥ ꯃꯁꯤꯡ ꯌꯥꯎꯗ꯭ꯔꯦ
ꯀꯩꯒꯤꯅꯣ ꯃꯥꯅ ꯃꯁꯤꯡ ꯀꯣꯠꯇ꯭ꯔꯥꯗꯤ
ꯃꯅꯥ ꯃꯁꯤꯡ ꯂꯩꯇ꯭ꯔꯥꯕ
ꯑꯣ
ꯎꯝ ꯍꯤꯡꯒꯣꯟ ꯀꯣꯏꯌꯦ
ꯑꯣ ꯑꯗꯨ ꯀꯣꯠꯅꯕ ꯑꯃꯝꯇ ꯂꯩꯇ꯭ꯔꯥꯕꯣ ꯍꯥꯏꯁꯦ
ꯑ ꯀꯣꯠꯅꯕꯗꯣ ꯀꯣꯠꯄ ꯌꯥꯕ ꯑꯃꯝꯇ ꯌꯥꯎꯗ꯭ꯔꯦ ꯄꯤꯛꯏꯌꯦ
ꯑꯣ
ꯆꯥꯎꯗ꯭ꯔꯤꯕ ꯑꯗꯨꯒꯤ ꯀꯩ ꯍꯦꯟꯖꯥꯡꯅ ꯏꯍꯥꯎ ꯍꯥꯎꯒꯦ ꯍꯧꯖꯤꯛꯁꯤꯕꯣ
ꯍꯧꯖꯤꯛꯁꯦ ꯁꯧꯒ꯭ꯔꯤꯒꯨꯝꯕ ꯀꯥꯡꯁꯣꯏꯒꯨꯝꯕꯅ ꯍꯥꯎꯏ
ꯁꯧꯒ꯭ꯔꯤ ꯀꯥꯡꯁꯣꯏꯅ
ꯁꯧꯒ꯭ꯔꯤꯒꯤ ꯃꯄꯥꯥꯛ ꯒꯝ ꯑꯃ ꯑꯗꯩ ꯀꯥꯡꯁꯣꯏ ꯇꯧꯔꯒꯅ ꯀꯥꯡꯍꯧ ꯑꯝ ꯕꯣꯔꯥ ꯑꯝ ꯇꯧꯕ ꯃꯣꯔꯣꯛ ꯃꯦꯠꯄ ꯐꯖꯕ ꯑꯃꯝꯒ
ꯀꯥꯂꯦꯟꯅꯤꯅ ꯆꯥꯕ ꯊꯛꯄꯁꯦ ꯀꯃꯥꯏ ꯇꯧꯒꯦ
ꯆꯥꯕ ꯊꯛꯄꯁꯦ ꯈꯪꯗꯦꯗ ꯏꯆꯥꯕꯨ ꯆꯥꯅꯤꯡꯗꯦ
ꯎꯝ
ꯅꯣꯏꯗꯤ ꯆꯥꯕ ꯊꯛꯄ ꯌꯥꯔꯤꯕꯣ
ꯆꯥꯕ ꯊꯛꯄ ꯌꯥꯗ꯭ꯔꯦꯗ ꯑꯗꯨꯅ ꯌꯥꯡꯒꯁꯦ ꯈꯔ ꯈꯔ ꯀꯪꯉꯦ
ꯎꯝ ꯀꯪꯅꯤꯡꯕ ꯃꯤꯅ ꯀꯪꯉꯣ ꯌꯥꯗ꯭ꯔꯦ ꯀꯪꯅꯤꯡꯗꯕ ꯃꯤꯅ ꯀꯪ ꯂꯩꯔꯦꯗꯣ ꯇꯧꯔꯦ
ꯑ ꯀꯥꯂꯦꯟ ꯅꯤꯅ ꯆꯥꯕꯁꯦ ꯀꯥꯂꯦꯟꯅ ꯍꯥꯎꯔꯤꯔꯣ ꯏꯪꯊꯝꯊꯥꯅ ꯍꯥꯎꯔꯤꯔꯣ
ꯏꯪꯊꯝꯊꯗꯗꯤ ꯌꯣꯡꯆꯥꯛ ꯊꯣꯛꯂꯛꯑꯅꯤ ꯌꯣꯡꯆꯥꯛ ꯑꯃ ꯏꯔꯣꯜꯂꯒ ꯉꯥ ꯑꯃ ꯇꯥꯎꯔꯗꯤ ꯑꯗꯨꯝ ꯐꯖꯅ ꯐꯨꯒꯠ ꯌꯥꯔꯦ ꯀꯩꯅꯣ
ꯑꯣ
ꯀꯥꯂꯦꯟꯗꯤ ꯆꯥꯐꯝ ꯈꯪꯗꯦꯗ ꯆꯥꯕꯁꯨ ꯆꯥꯅꯤꯡꯗ꯭ꯔꯦ ꯊꯥꯎ
ꯑꯗꯨ ꯃꯤꯅꯗꯤ ꯑꯗꯨꯝ ꯀꯥꯂꯦꯟꯅ ꯍꯥꯎꯋꯤ ꯑꯗꯨꯝ ꯍꯥꯏ ꯅꯤꯡꯗꯝꯗꯥꯅ ꯄꯥꯝꯕꯁꯨ ꯂꯩ ꯀꯥꯡꯁꯨ ꯀꯨꯏꯗ꯭ꯔꯦ ꯈꯦꯔꯆꯤ ꯆꯥꯟꯅꯁꯤꯗꯅ
ꯆꯅꯁꯦ ꯀꯩꯇꯧꯉꯩ ꯆꯥꯅꯁꯦ ꯍꯥꯏꯅꯣ
ꯗ
ꯀꯥꯡ ꯅꯨꯃꯤꯠꯇ
ꯑꯥ ꯀꯥꯡ ꯀꯥꯡ ꯅꯨꯃꯤꯠ ꯅꯠꯇ꯭ꯔꯁꯨ ꯀꯥꯡ ꯑꯗꯨꯝ ꯃꯇꯝ ꯌꯧꯁꯤꯜꯂꯛꯄꯗ
ꯑꯣ ꯌꯥꯏ
ꯍꯤꯡꯖꯥꯡꯒ ꯇꯧꯔꯒ ꯃꯔꯣꯏꯒ ꯊꯣꯡꯕꯗꯣ
ꯑꯃꯅ ꯃꯔꯣꯏ ꯊꯣꯡꯍꯜꯂꯁꯤ ꯑꯃꯅ ꯎꯇꯤ ꯊꯣꯡꯍꯜꯂꯁꯤ ꯑꯩꯈꯣꯏ ꯈꯔ ꯈꯔ ꯑꯗꯩ ꯑꯃꯅ ꯃꯥꯏꯔꯦꯜꯅ ꯈꯪꯗꯦ ꯀꯣꯕꯤꯔ ꯁꯥꯛ ꯇꯧꯍꯜꯂꯁꯤ ꯑꯃꯅ ꯂꯥꯐꯨ ꯑꯃ ꯏꯔꯣꯜꯍꯜꯂꯁꯤ ꯑꯗꯨꯒ ꯄꯨꯂꯞ ꯆꯥꯁꯤ
ꯑ ꯍꯦ ꯂꯐꯨ ꯏꯔꯣꯝꯕꯖꯦ ꯄꯥꯝꯕ꯭ꯔꯣ
ꯀꯥꯡꯗꯗꯤ ꯂꯐꯨꯔꯣꯝꯕꯗꯣ ꯍꯥꯎꯋꯤꯗꯅ ꯈꯦꯆꯤꯒ ꯆꯥꯕꯗꯤ ꯍꯥꯎꯕꯅꯤꯅꯦ
ꯎꯝ
ꯏꯔꯣꯝꯕ ꯑꯃ ꯌꯥꯎꯕꯁꯨ ꯁꯨꯝ
ꯍꯥꯎꯋꯦ ꯍꯥꯎꯋꯦ ꯂꯐꯨ ꯏꯔꯣꯝꯕ
ꯎꯝ
ꯈꯨꯠꯇ ꯕꯁꯦ ꯄꯥꯝ ꯑꯣ ꯑꯣ ꯉꯥꯔꯤ ꯍꯥꯞꯇꯕꯤ
ꯈꯦꯆꯤꯒ ꯆꯥꯕꯗꯤ ꯃꯣꯔꯣꯛ ꯀꯥꯟꯆꯤ ꯇꯧꯔꯒ ꯂꯣꯟꯕꯗꯣ ꯍꯥꯎꯏꯗꯅ
ꯎꯝ ꯑꯗꯣ ꯉꯥꯔꯤꯒ ꯍꯦꯟꯇꯥꯛꯀꯁꯦ ꯉꯥꯔꯤ ꯉꯥꯔꯤꯒꯤ ꯃ ꯍꯥꯎꯁꯤꯅ ꯀꯃꯥꯏ ꯇꯧꯒꯦ
ꯈꯪꯗꯦꯗ ꯉꯥꯔꯤꯁꯤꯅ ꯁꯨꯝ ꯑꯈꯣꯏꯅ ꯇꯣꯏꯅ ꯆꯥꯈꯤꯕꯅꯤꯅ ꯉꯥꯔꯤꯁꯤꯅ ꯑꯣꯏꯅ ꯍꯩꯅꯕꯤ ꯑꯣꯏꯕꯒꯤꯅꯦꯕ ꯀꯣ ꯍꯦꯟꯇꯥꯛꯁꯤꯅ ꯑꯃꯨꯛ ꯍꯦꯟꯇꯥꯛꯁꯤꯅ ꯈꯥꯔꯞꯁꯨ ꯆꯠꯄꯒꯨꯝ ꯇꯧꯋꯦ ꯈꯤꯇꯪ ꯍꯦꯟꯖꯤꯟꯈꯤꯕꯗ ꯍꯦꯛ ꯈꯥꯏꯗꯅ ꯑꯗꯒꯤ ꯃꯅꯝꯁꯨ ꯀꯜꯂꯦ ꯍꯦꯟꯇꯥꯛꯅ
ꯑꯣ ꯉꯥꯔꯤꯒ ꯍꯦꯟ ꯇꯥꯛꯀꯁꯦ ꯉꯥꯔꯤꯅ ꯍꯦꯟꯅ ꯍꯥꯎꯋꯦꯕ
ꯎꯝ ꯑꯗꯣ ꯉꯥꯔꯤ ꯁꯨꯡꯆꯥ ꯆꯥꯗꯕ ꯃꯤꯁꯨ ꯑꯃꯨꯛ ꯂꯩꯌꯦ
ꯉꯥꯔꯤ ꯆꯥꯗꯕ ꯃꯤ ꯂꯩꯌꯦ ꯀꯩ ꯆꯥꯏꯕꯗꯨꯗꯤ
ꯉꯥꯔꯤꯗꯤ ꯆꯥꯗꯕ ꯃꯤ ꯂꯩ ꯁꯨꯝ ꯊꯦꯡꯅ
ꯀꯩ ꯆꯥꯏꯕ ꯑꯗꯨꯗꯤ ꯀꯃꯥꯏꯅ ꯍꯦꯟꯖꯥꯡ ꯊꯣꯡꯉ ꯆꯥꯏꯖꯥ ꯍꯦꯟꯖꯥꯡꯗ ꯉꯥꯔꯤ ꯍꯥꯞꯇꯕꯤ
ꯑꯥ ꯀꯥꯡꯁꯣꯏꯁꯤꯗ ꯉꯥ ꯑꯌꯥꯏꯕ ꯑꯣꯏꯅ ꯃꯌꯥꯝ ꯍꯥꯞꯄꯒ ꯇꯧꯕ ꯑꯗꯒꯤ ꯃꯣꯔꯣꯛ ꯃꯦꯠꯂꯁꯨ ꯉꯥ ꯑꯣꯏꯅ ꯁꯤꯡꯖꯨꯗꯧꯅ ꯁꯨꯔꯒ ꯆꯥꯕ ꯏꯃꯨꯡ ꯂꯩꯌꯦꯕ ꯑꯉꯛꯄ ꯈꯪꯗꯦ ꯃꯣꯏꯒꯤ ꯍꯩꯅꯕꯤꯅꯤ ꯃꯣꯏꯅ ꯉꯥꯔꯤ ꯍꯩꯅꯗꯕ ꯀꯥꯡꯕꯨ
ꯎꯝ
ꯃꯈꯟ ꯃꯈꯟꯅꯤꯗ ꯃꯤꯁ ꯃꯤ ꯑꯃꯒꯤ ꯂꯩꯒ ꯃꯤ ꯑꯃ ꯂꯩ ꯃꯥꯅ ꯄꯣꯠꯇꯦ
ꯑꯥ
ꯅꯨꯡꯗꯥꯡꯗꯤ ꯀꯩ ꯢꯟꯖꯥꯡ ꯊꯣꯡꯅꯤ
ꯅꯨꯡꯗꯥꯡꯗꯤ ꯑ ꯈꯪꯗꯦ ꯀꯩ ꯁꯦꯕꯣꯠ ꯊꯣꯡꯗꯧ ꯃꯥꯜꯂꯤ ꯁꯦꯕꯣꯠ ꯁꯦꯕꯣꯠ ꯀꯥꯡ ꯉꯧ ꯑꯦ ꯀꯥꯡꯗ ꯁꯦꯕꯣꯠ ꯉꯧꯕꯁꯨ ꯍꯥꯞꯅꯗꯥꯏꯅꯦ
ꯌꯥꯏ ꯁꯦꯕꯣꯠ ꯉꯧꯕ ꯍꯥꯞꯄꯁꯨ ꯌꯥꯏ ꯁꯥꯛ ꯑꯃ ꯍꯥꯞꯄꯒꯤ ꯋꯥꯅꯤꯗꯅꯀꯣ ꯎꯝ
ꯎꯝ ꯃꯔꯣꯏ ꯊꯣꯡꯕꯒ ꯍꯩꯕ꯭ꯔꯣ
ꯍꯩ
ꯃꯔꯣꯏꯁꯤ ꯀꯃꯥꯏ ꯊꯣꯡꯒꯦ
ꯁꯤꯗꯤ ꯃꯔꯣꯏꯁꯦ ꯈꯔ ꯌꯥꯝꯅ ꯊꯣꯡꯒꯗꯣꯏꯅꯦꯕ ꯈꯤꯇꯪꯅ ꯊꯣꯡꯕ ꯌꯥꯗꯦ ꯍꯥꯏꯗꯤ ꯃꯥꯗꯤ ꯚꯔ ꯄꯠꯊꯈꯤꯗꯣꯏꯅꯤꯗꯅꯀꯣ ꯃꯄꯨꯨꯟ ꯑꯆꯧꯕ ꯎꯁꯣꯞꯇꯒ ꯂꯧꯅꯕ ꯑꯆꯧꯕꯗꯣ ꯑꯗꯨ ꯌꯨꯝꯒꯤ ꯑꯣꯏꯅꯗꯤ ꯑꯗꯨꯝ ꯕꯗꯣ ꯇꯪꯈꯥꯏ ꯑꯃꯨꯛꯀ ꯊꯣꯡꯕꯗꯤ ꯌꯥꯒꯗ꯭ꯔꯥ ꯃꯤ ꯇꯔꯦꯠ ꯅꯤꯄꯥꯥꯟ ꯆꯥꯕ ꯏꯃꯨꯡꯗꯗꯤ ꯑꯗꯨꯒ ꯃꯤ ꯌꯥꯝꯗꯕꯩꯗꯤ ꯈꯪꯗ꯭ꯔꯦ ꯗꯣ ꯌꯥꯝꯗꯅ ꯊꯣꯡꯕꯁꯨ ꯍꯥꯎꯇꯦꯕ ꯃꯥꯁꯦ ꯈꯔ ꯌꯥꯝꯅ ꯀ꯭ꯔꯤꯛ ꯀ꯭ꯔꯤꯛꯟ ꯏꯅꯥꯅ ꯊꯣꯡꯕꯗꯣ ꯑꯗꯨ ꯃꯔꯣꯏꯗꯨ ꯐꯖꯅ ꯃꯟꯊꯣꯛꯑꯒ ꯁꯣꯏꯔꯅꯤ ꯈꯨꯊꯣꯡ ꯈꯨꯊꯣꯡꯗꯤ ꯂꯩꯕꯅꯤꯀꯣ ꯃꯔꯣꯏ ꯊꯣꯡꯕꯁꯦ
ꯁꯨꯝ ꯍꯥꯎꯕꯒꯤ ꯃꯑꯣꯡꯁꯦ
ꯍꯥꯟꯅ ꯃꯆꯨꯝ ꯂꯧꯊꯣꯛꯄꯁꯦ ꯁꯤꯅ ꯍꯦꯜꯂꯦ ꯍꯥꯏ ꯍꯥꯎꯕꯁꯦ ꯍꯥꯟꯅ ꯃꯆꯨꯝ ꯂꯧꯊꯣꯛꯄ ꯍꯥꯏꯗꯤ ꯃꯔꯣꯏꯁꯦ ꯍꯥꯟꯅ ꯗꯥꯏꯔꯦꯛ ꯉꯧꯔꯦꯗꯅ ꯀꯌꯤꯝ ꯉꯧꯗ꯭ꯔꯤꯉꯩꯗ ꯑꯗꯨꯒ ꯃꯥꯒꯤ ꯀꯤ ꯃꯔꯣꯏ ꯄꯨꯂꯞ ꯍꯥꯞꯆꯤꯜꯂꯒ ꯑꯗꯨꯒ ꯃꯥꯏ ꯃꯍꯤꯁꯦ ꯊꯣꯛꯂꯛꯑꯅꯤꯗꯅ ꯄꯠꯊꯥꯔꯒ ꯑꯗꯨꯒ ꯃꯔꯣꯏꯁꯦ ꯃꯍꯤ ꯂꯧꯊꯣꯛꯑꯒ ꯃꯍꯤꯗꯣ ꯂꯣꯏ ꯂꯧꯊꯣꯛꯈ꯭ꯔꯒ ꯍꯥꯏꯗꯤ ꯂꯣꯏ ꯄꯤꯛꯁꯤꯜꯂꯛꯑꯅꯤꯗꯅ ꯈꯨꯏꯁꯤꯜꯂ ꯑꯗꯨꯗꯨ ꯂꯧꯊꯣꯛꯑꯒ ꯑꯃꯨꯛ ꯇꯤꯜꯍꯧ ꯆꯅꯝ ꯅꯠꯇ꯭ꯔꯒ ꯑꯣꯔ ꯗꯥꯏꯔꯦꯛ ꯊꯥꯎꯗ ꯉꯧꯕ ꯀꯦꯝ ꯑꯍꯥꯟꯕꯩꯗꯨꯗꯤ ꯃꯈꯣꯏꯗꯨꯗꯪ ꯎꯌꯥꯟꯗ ꯉꯥꯎꯁꯟꯕ ꯑꯗꯨꯒ ꯃꯍꯤꯗꯣ ꯂꯧꯊꯣꯛꯑꯒ ꯑꯃꯨꯛ ꯊꯥꯎ ꯐꯖꯅ ꯑꯃꯨꯛ ꯉꯧꯕ ꯑꯗꯨ ꯊꯥꯎ ꯉꯧꯔꯒ ꯈꯔ ꯃꯨꯟꯅ ꯉꯧꯗ꯭ꯔꯒꯗꯤ ꯆꯥꯛ ꯆꯥꯛ ꯂꯥꯎꯋꯦꯕ ꯈꯔ ꯃꯨꯟꯁꯤꯟꯅ ꯉꯧꯔꯅꯤ ꯑꯗꯨꯅ ꯃꯔꯣꯏ ꯃꯔꯨ ꯃꯔꯥꯡ ꯃꯆꯜ ꯑꯗꯒꯤ ꯃꯆꯨ ꯃꯣꯔꯣꯛ ꯃꯣꯔꯣꯛ ꯑꯇꯦꯛꯄ ꯈꯥꯏꯖꯤꯜꯂꯅꯤ ꯃꯍꯤ ꯀꯌꯥ ꯍꯥꯞꯄꯔꯣꯏ ꯑꯥꯂꯨ ꯈꯤꯇꯪ ꯍꯥꯞꯄꯁꯨ ꯌꯥꯏ ꯍꯥꯞꯅꯤꯡꯗꯕ ꯃꯤꯅ ꯍꯥꯞꯇ꯭ꯔꯁꯨ ꯌꯥꯏ ꯑꯥꯂꯨꯗꯤ ꯕꯣꯔꯤ ꯃꯩꯇꯩ ꯕꯣꯔꯤꯗꯣ ꯐꯖꯅ ꯇꯥꯎꯊꯣꯛꯑ ꯊꯝꯃꯒ ꯃꯩꯇꯩ ꯕꯣꯔꯤꯗꯣ ꯂꯣꯏꯔꯝꯗꯥꯏ ꯊꯥꯡꯗꯔꯝꯗꯥꯏꯗ ꯍꯥꯞꯄ
ꯑꯣ ꯕꯣꯔꯤꯁꯦ ꯑꯃ ꯗꯨꯀꯥꯟ ꯌꯣꯟꯕ ꯕꯣꯔꯤꯗꯣ ꯑꯗꯨꯅ ꯍꯥꯎꯔꯦ ꯃꯩꯇꯩ ꯕꯣꯔꯤꯅ ꯍꯥꯎꯔꯤꯔ
ꯃꯩꯇꯩ ꯕꯣꯔꯤꯅ ꯍꯥꯎꯋꯦ
ꯑꯣ ꯊꯥꯡꯖꯤꯡ ꯑꯣ
ꯊꯥꯡꯖꯤꯡꯁꯨ ꯂꯣꯏꯔꯝꯗꯥꯏꯗ ꯍꯥꯞꯄꯅꯤ ꯉꯥꯛ ꯁꯧꯍꯜꯂꯒ ꯊꯨꯝ ꯊꯥꯑ
ꯃꯅꯝꯒ ꯅꯨꯡꯁꯤꯔꯒ ꯆꯥꯛ ꯌꯦꯟꯁꯥꯡ ꯊꯣꯡꯕꯗꯤ ꯂꯣꯏ ꯍꯩꯔꯝꯃꯅꯤ ꯑꯌꯥꯝꯕ
ꯂꯣꯏ ꯍꯩꯔꯦ ꯑꯌꯥꯝꯕꯅ
ꯍꯩꯇꯕ ꯂꯩꯇ꯭ꯔꯕꯣ
ꯍꯩꯇꯕ ꯂꯩꯇ꯭ꯔꯦ
ꯎꯝ
ꯁꯥ ꯁꯥ ꯊꯣꯡꯕꯗ ꯉꯥꯏꯁꯜꯂꯦ
ꯑꯣ ꯁꯥ ꯊꯣ ꯑꯣ ꯁꯥꯠ ꯊꯣꯡꯕꯗꯤ ꯍꯩꯇꯦꯕ
ꯎꯝ ꯇꯣꯏꯅ ꯊꯣꯡꯗꯦꯕ ꯈꯪꯗꯦꯕ ꯀꯌꯥ
ꯑ ꯂꯣꯏ ꯍꯩꯔꯦꯕ
ꯑꯝ
ꯉꯥ ꯀꯥꯡꯁꯣꯏ ꯀꯥꯏꯗꯤ ꯂꯩꯕ꯭ꯔꯣ
ꯂ ꯂꯩꯁꯨ ꯍꯥꯏꯅꯩ ꯑꯗꯣ ꯑꯈꯣꯏ ꯑꯝꯇꯗꯤ ꯊꯣꯡꯗꯦ ꯆꯥꯁꯨ ꯆꯥꯗ꯭ꯔꯤ
ꯎꯝ
ꯍꯩꯅꯔꯣꯏꯗ ꯑꯈꯣꯏ ꯁꯨꯝ ꯊꯥꯎ ꯉꯧꯔ ꯆꯥꯈꯤꯕꯅꯤ ꯑ
ꯎꯝ ꯅꯣꯏꯗꯤ ꯀꯥꯡꯁꯣꯏ ꯀꯥꯡꯁꯣꯏꯒꯨꯝꯕ ꯆꯥꯕꯁꯦ ꯊꯥꯎ ꯉꯧꯕ ꯂꯩ ꯉꯧꯗꯕ ꯂꯩꯗꯅ ꯑꯗꯣ ꯊꯥꯎ ꯉꯧꯕ꯭ꯔꯥ ꯉꯧꯗꯕ꯭ꯔꯥ
ꯆꯝꯅ ꯑꯗꯨꯝ ꯊꯣꯡꯉꯦ
ꯑꯣ ꯆꯝꯅ
ꯎꯝ ꯊꯥꯎ ꯌꯥꯎꯗꯅ
ꯑꯣ ꯊꯥꯎ ꯉꯧꯕ ꯃꯤꯁꯨ ꯂꯩꯗꯅ ꯊꯥꯎ ꯃꯆꯨꯝ ꯑꯃꯒ ꯉꯧꯔꯒ ꯍꯥꯎꯕ ꯍꯥꯎꯕꯗꯣ
ꯊꯥꯎ ꯃꯆꯨꯝ ꯈꯤꯇꯪ ꯉꯧꯕꯁꯦ ꯀꯣꯕꯤ ꯃꯁꯣꯏꯒꯨꯝꯕꯗꯗꯤ ꯉꯥꯎꯋꯦ ꯈꯤꯇꯪ ꯇꯤꯜꯍꯧ ꯈꯤꯇꯪ ꯉꯧꯁꯟꯕ ꯍꯥꯟꯅ ꯑꯗꯨꯒ ꯉꯥꯔꯤ ꯉꯇꯥꯏ ꯊꯥꯛꯄ
ꯎꯝ
ꯑꯇꯣꯞꯄꯗꯤ ꯊꯥꯎ ꯉꯧꯗꯦ
ꯑꯗꯣ ꯊꯥꯎ ꯉꯧꯕꯁꯤꯅ ꯍꯥꯎꯋꯤꯔ ꯍꯥꯎꯇ꯭ꯔꯤꯔꯕ
ꯈꯪꯗꯤꯌꯦ ꯆꯥꯗꯕꯅꯤꯅ ꯑꯗꯣ ꯍꯧꯖꯤꯛꯀꯤ ꯀꯣꯕꯤ ꯃꯁꯣꯏꯗꯨꯗꯗꯤ ꯃꯥꯒ ꯆꯥꯟꯅꯕꯅꯤ ꯈꯪꯗꯦ ꯊꯥꯎ ꯈꯤꯇꯪ ꯉꯧ ꯕꯗꯨꯅ ꯍꯥꯎꯑꯦ
ꯀꯣꯕꯤ ꯃꯁꯣꯏ ꯑꯥ ꯑ
ꯑꯗꯨꯝ ꯉꯥꯔꯤꯒꯁꯦ ꯑꯗꯨꯝ ꯐꯨꯃꯥꯏꯒꯗꯤ ꯆꯥꯕ꯭ꯔꯣ
ꯐꯨꯃꯥꯏꯒꯨꯝꯕꯁꯤꯗꯤ ꯌꯦꯟꯁꯥꯡꯗ ꯊꯣꯡꯉꯥꯒꯗꯤ ꯆꯥꯗꯦ ꯁꯦꯕꯣꯠꯀꯨꯝꯕ ꯀꯥꯡꯍꯧ ꯉꯧꯕ ꯑꯗꯨꯝꯕꯗ ꯆꯥꯏ
ꯑꯣ ꯐꯔꯦ ꯐꯔꯦ ꯑꯗꯨꯗꯤ ꯊꯝꯃꯥꯒꯦ ꯎꯝ